ꯎꯝ ꯍꯧꯒꯠꯂꯕꯣ
ꯍꯧꯒꯠꯇꯔꯤꯌꯦ
ꯑꯩꯁꯨꯅꯦ ꯐꯃꯨꯡꯗ ꯅ
ꯐꯃꯨꯡꯗ ꯂꯩꯔꯥ
ꯎꯝ ꯍꯣꯒꯠꯄ ꯇꯟꯕ ꯑꯗꯨꯒꯤ
ꯉꯁꯤꯗꯤ ꯊꯕꯛ ꯑꯥꯝꯇ ꯂꯩꯇ꯭ꯔꯣ
ꯊꯕꯛ ꯂꯩꯇꯦ ꯉꯁꯤꯗꯤ ꯐꯤ ꯁꯨꯔꯒ ꯑꯗꯨꯝ ꯐꯤ ꯁꯨꯔꯒ ꯂꯩꯒꯅꯤ ꯍꯌꯦꯡ ꯍꯣꯁꯄꯤꯇꯥꯜ ꯆꯠꯅꯤꯡꯉꯥꯏꯒꯤ ꯑꯗꯨꯝ ꯀꯔꯤ ꯀꯔꯤꯅꯣ ꯑꯗꯨꯝ ꯊ꯭ꯔꯤ ꯗꯦꯖ ꯅꯨꯃꯤꯠ ꯅꯤꯅꯤ ꯗ ꯅꯨꯃꯤꯠ ꯅꯤꯅꯤ ꯑꯍꯨꯝ ꯍꯥꯏꯕ꯭ꯔꯥ ꯅꯣꯏ ꯂꯣꯟꯗ ꯊ꯭ꯔꯤ ꯗꯦꯁꯀꯨꯝꯕ ꯍꯣꯁꯄꯤꯇꯥꯜꯗ ꯂꯥꯛꯄ ꯆꯠꯒꯅꯤ ꯎꯝ
ꯀꯅꯥ ꯅꯥꯒꯦ
ꯑꯩꯒꯤ ꯑꯟꯇꯤꯒꯤ ꯃꯆꯥꯗꯣ ꯑꯞꯄꯟꯗꯤꯛꯁ ꯅꯥꯕꯀꯣ ꯑꯗꯨꯒꯤ ꯑꯣꯄ꯭ꯔꯦꯁꯟ ꯇꯧꯅꯤꯡꯉꯥꯏ ꯂꯩꯕ ꯑꯗꯨ ꯏꯆꯦꯒ ꯑꯩꯒ ꯍꯣꯁꯄꯤꯇꯥꯜꯗ ꯂꯦꯛꯄ ꯆꯠꯀꯅꯤ
ꯎꯝ
ꯑꯗꯨꯒꯤ ꯌꯨꯝ ꯁꯦꯡꯕ ꯐꯤ ꯁꯨꯕ ꯂꯣꯏꯔꯒ ꯑꯗꯨꯝ ꯂꯩ ꯂꯩꯒꯅꯤ ꯉꯥꯁꯤꯗꯤ ꯑꯗꯨꯒ ꯃꯟꯗꯦ ꯍꯪꯆꯤꯠ ꯃꯣꯔꯅꯤꯡꯗ ꯉꯟꯅ ꯆꯠꯀꯅꯤ ꯍꯣꯁꯄꯤꯇꯥꯜꯗ ꯑꯗꯨꯒꯤ ꯅꯪꯗꯤ ꯉꯁꯤꯁꯤ ꯁꯟꯗꯦꯅꯦ ꯀꯗꯥꯏꯗ ꯀꯣꯏꯕ ꯆꯠꯀꯦꯔꯥ ꯀꯣꯏꯕ ꯆꯠꯀꯦꯔꯥ ꯌꯨꯝꯗ ꯑꯗꯨꯝ ꯂꯩꯒꯦꯔꯥ
ꯀꯣꯏꯕ ꯆꯠ ꯂꯣꯏ
ꯆꯠꯂꯣ ꯅꯪ ꯁꯤꯁꯨ ꯌꯥꯝ ꯁꯥꯗꯦ
ꯀꯗꯥꯏ ꯆꯠꯇꯣꯏꯅꯣ ꯈꯪꯗꯦꯗꯥ
ꯀꯔꯤꯔꯥ ꯅꯝꯕꯣꯜ ꯁꯥꯏꯠꯇ ꯊꯝꯕꯥꯜ ꯁꯥꯠꯄ ꯃꯐꯝ ꯑꯃ ꯂꯩꯕ ꯅꯠꯇ꯭ꯔꯥ
ꯍꯣꯏ ꯊꯝꯕꯥꯜ ꯌꯥꯝ ꯁꯥꯠꯂꯤꯗ ꯁꯥꯠꯄꯗꯤꯀꯣ ꯑꯩꯗꯤ ꯀꯣꯏꯕ ꯆꯠꯄꯁꯦ ꯀꯌꯥ ꯄꯥꯝꯗꯦ ꯆꯠꯅꯤꯡꯗꯦ
ꯑꯣ ꯑꯣ ꯍꯣ
ꯐꯃꯨꯡ ꯌꯥꯝꯅ ꯅꯨꯡꯁꯤꯕ ꯍꯥꯏꯇꯥꯔꯦ
ꯎꯝ ꯑꯩꯁꯨ ꯑꯗꯨ ꯑꯌꯥꯝꯕꯗ ꯑꯗꯨꯝ ꯐꯃꯨꯡ ꯗꯥ ꯑꯗꯨꯝ ꯅꯨꯡꯇꯤꯒꯤ ꯑꯗꯨꯝ ꯍꯤꯞꯂꯒ ꯂꯩꯔꯦ ꯃꯤꯅ ꯀꯣꯏꯕ ꯆꯠꯁꯦ ꯍꯥꯏꯅ ꯑꯗꯨꯝ ꯀꯥꯎꯔꯛꯄꯗ ꯑꯗꯨꯝ ꯆꯠꯄꯅꯤ ꯅꯥꯠꯇꯔꯗꯤ ꯑꯗꯨꯝ ꯎꯝ
ꯆꯠ ꯅꯤꯡ ꯆꯠ ꯃꯤꯟꯅꯅꯕ ꯃꯤꯁꯨ ꯅꯨꯡꯉꯥꯏꯇ꯭ꯔꯗꯤ ꯆꯠꯅꯤꯡꯗꯦ ꯑꯗꯨꯒ ꯅꯨꯡꯉꯥ ꯈꯪꯗꯦ ꯑꯩꯅ ꯆꯠꯅꯤꯡꯕ ꯃꯤ ꯑꯣꯏꯔꯗꯤ ꯑꯗꯨꯝ ꯆꯠꯂꯦ
ꯑꯣ ꯑꯣ ꯑꯩꯈꯣꯏꯗꯤ ꯁꯤꯗ ꯏꯕꯨꯡ ꯑꯃ ꯂꯩꯌꯦꯕꯀꯣ ꯝꯗꯣ ꯒꯔ꯭ꯤ ꯑꯆꯧꯕꯥꯝ ꯄꯥꯏꯕꯅꯤꯅ ꯃꯥꯅ ꯆꯠꯁꯦ ꯍꯥꯏꯔꯗꯤ ꯑꯗꯨꯝ ꯆꯠꯄꯅꯤ ꯃꯥꯅ ꯀꯧꯗ꯭ꯔꯗꯤ ꯆꯠꯇꯦ꯫
ꯑꯍꯥ꯫
ꯃꯥꯒ ꯆꯠꯂꯗꯤ ꯀꯔꯤ ꯍꯥꯏꯁꯤꯔ ꯑꯗꯨꯝ ꯅꯨꯡꯉꯥꯏꯗꯅ ꯎꯝ꯫ ꯑꯗꯨ ꯑꯩꯈꯣꯏ ꯏꯊꯟꯇ ꯆꯠꯂꯗꯤ ꯒꯥꯔꯤ ꯚꯔꯥꯒꯤ ꯑꯣꯏ ꯀꯩꯒꯤ ꯑꯣꯏ ꯆꯥꯕꯒꯤ ꯑꯣꯏ꯫ ꯁ ꯄꯩꯁꯥ ꯇꯤꯡꯗ꯭ꯔꯣ ꯗꯨ ꯍ ꯏꯕꯨꯡ ꯈꯣꯏꯒ ꯆꯠꯂꯗꯤ ꯑꯁ ꯑꯗꯨꯝ ꯅꯨꯡꯉꯥꯏꯗꯅ꯫
ꯑꯦꯛꯁꯦꯞ ꯇꯧꯔꯛꯇꯕ꯭ꯔꯣ꯫
ꯇꯧꯔꯛꯇꯦ ꯫ ꯇꯧꯔꯛ ꯀꯦꯔ ꯇꯧꯔ ꯈꯜꯂ ꯒ ꯇꯧꯔꯛꯇꯦ ꯃ ꯄꯥꯏꯔ ꯕꯖꯠꯂ ꯈꯪꯗꯦ꯫ ꯈꯪꯗꯕ ꯖꯥꯠꯂ꯫
ꯃꯥꯗꯤ ꯌꯦꯡꯕꯁꯨ ꯀꯌꯥ ꯍꯩꯇꯕꯅꯦ꯫
ꯑꯣ꯫ ꯁꯦꯞ ꯇꯧꯔꯛꯇꯦ꯫
ꯄꯥꯛꯅ ꯇꯧꯒꯟꯗꯕꯅꯦꯕ ꯇꯧꯒꯟ ꯗꯕꯅꯦ ꯍꯥꯏꯕꯗꯤ꯫ ꯃꯥꯒꯤ ꯑꯔꯤꯕ ꯑꯦꯀꯥꯎꯟ꯫ ꯂꯩꯌꯦꯕꯀꯣ ꯑꯗꯨꯗꯁꯨ ꯇꯧꯗꯦ ꯃꯤꯅ ꯇꯧꯔꯛꯑꯁꯨ꯫
ꯑꯥ꯫ ꯆꯥꯛ ꯏꯟꯁꯥꯡꯗꯤ ꯊꯣꯡꯕ ꯂꯣꯏꯔꯝꯃꯅꯤꯀꯣ ꯏꯃꯥꯅ꯫
ꯊꯣꯡꯗꯔ꯭ꯤꯗ ꯑꯩꯅ ꯊꯣꯡꯗꯣꯏ_꯫
ꯍꯥꯏ ꯍꯧꯒꯠꯄ ꯌꯥꯔꯦꯍꯦ ꯑꯗꯨꯗꯤ꯫
ꯍꯧꯒꯠꯂꯗꯕꯅꯦ ꯍꯥꯏꯗꯤ ꯀꯩꯅꯣ꯫ ꯉꯥꯛꯇꯪ ꯇꯨꯝꯃꯨꯕꯩ ꯔꯦꯁ ꯇꯧꯕꯅꯦ ꯍꯪ꯫
ꯑꯣ ꯑꯣ꯫ ꯍꯦꯛ ꯍꯧꯒꯠꯂꯒ ꯂꯦꯞꯄꯗꯤ ꯀꯣꯛ ꯉꯥꯎꯕ_ ꯀꯔꯤꯔꯣ ꯑꯗꯨꯝ ꯇꯧꯒꯜꯂꯦꯕ꯫
ꯇꯨꯝꯕ ꯗꯨꯝ ꯂꯩꯕꯩ ꯋꯥꯏꯑꯦꯕꯀꯣ ꯑꯗꯨꯏ ꯉꯥꯛꯇꯪ ꯔꯦꯁ꯫
ꯅꯅꯦ꯫ ꯉꯥꯍꯥꯛ ꯉꯥꯍꯥꯛꯍꯤꯞꯄꯒ ꯍꯧꯒꯠꯄꯥꯗꯨꯅ ꯑꯩꯈꯣꯏꯒꯤꯁꯨ ꯈꯔꯥ ꯐꯩꯌꯦ ꯑꯗꯣ꯫ ꯅ ꯃꯤꯠ꯫ ꯍꯦꯛ ꯄꯥꯡꯊꯣꯛꯄꯒ ꯍꯧꯒꯠꯂꯗꯤ ꯀꯔꯤꯅꯣ ꯇꯧꯑꯦꯕ ꯑꯩꯈꯣꯏꯗꯁꯨ ꯀꯔꯤꯅꯣ꯫
ꯀꯣꯛ ꯉꯥꯎꯋꯦ꯫
ꯍꯣꯏ ꯀꯣꯛ ꯉꯥꯎꯋꯦ ꯑꯣꯅꯤꯡ_꯫ ꯨꯎꯝ ꯀꯩꯕꯣꯏ ꯑꯗꯨꯝ ꯇꯧꯋꯦꯕ ꯑꯩꯁꯨ ꯉꯁꯥꯏ ꯍꯧꯒꯠꯂꯒ ꯑꯃꯨꯛ ꯇꯨꯝꯕꯅꯦ꯫
ꯑꯩꯁꯨ ꯐꯣꯟ ꯌꯦꯡꯉꯒ ꯑꯗꯨꯝ ꯂꯩꯕꯅꯦ꯫
ꯑꯣ ꯑꯣ ꯑꯩꯁꯨꯅꯦ꯫
ꯉꯔꯥꯡꯗꯤ ꯐꯣꯟ ꯄꯥꯏꯗ꯭ꯔꯦꯕ ꯀꯣ ꯑꯩꯁꯨ꯫
ꯑꯣ꯫
ꯑꯩ ꯍꯣꯔꯦꯟ ꯑꯥ꯫ ꯑꯩꯅ ꯍꯥꯏꯕꯗꯣ ꯀꯔꯁꯅꯦꯕꯀꯣ꯫
ꯑ ꯑꯣ ꯍꯣꯏ ꯍꯣꯏ꯫ ꯖꯥꯏꯌꯦ ꯖꯥꯏꯌꯦ꯫
ꯑꯗꯨꯗꯣ ꯍꯣꯔꯦꯟ꯫ ꯐꯣꯟ ꯇꯧꯍꯜꯂꯛꯀꯦ ꯑꯩꯑꯣꯟꯗ꯫
ꯍꯣꯏ ꯍꯣꯏ ꯇꯧꯍꯜꯂꯛꯑꯣ ꯉꯁꯤꯗꯤ ꯑꯗꯨꯝ ꯐ꯭ꯔꯤꯗ ꯂꯩꯔꯅꯤ꯫
ꯍꯣꯏ꯫
ꯁꯦꯝꯃꯨꯁꯦ ꯑꯁꯤꯁꯦ ꯀ꯭ꯂꯥꯁ ꯆꯠꯀꯗꯕꯅꯦꯕ꯫
ꯑꯥ꯫
ꯆꯠꯄꯁꯦ ꯇꯟꯕ ꯑꯗꯣ ꯍꯌꯦꯡ ꯍꯌꯦꯡ ꯑꯃꯨꯛ ꯍꯣꯁꯄꯤꯇꯥꯜ ꯆꯠꯂꯗꯤ꯫ ꯋꯥꯒꯗꯕꯃ ꯃꯥꯟꯕ꯫
ꯗꯨꯒꯤ ꯑꯁ ꯉꯁꯤꯁꯦ ꯐꯖꯅ ꯄꯣꯊꯥꯒꯦꯅ ꯈꯟꯕ ꯐꯤ ꯁꯨꯔꯒ꯫ ꯇ ꯎ ꯍ ꯆꯔ
ꯑ
ꯉꯔꯥꯡ ꯅꯨꯡꯗꯥꯡ ꯅꯣꯡ ꯆꯨꯕ꯭ꯔꯥ ꯅꯣꯏ ꯁ꯭ꯋꯥꯏꯗ
ꯍꯥ
ꯅꯣꯡ ꯆꯨꯕ꯭ꯔꯥ ꯅꯣꯏꯔꯣꯝꯗꯪꯒ꯭ꯔꯥ ꯅꯨꯡꯗꯥꯡꯗꯣ
ꯉꯔꯥꯡ ꯅꯨꯡꯗꯥꯡ ꯅꯣꯡꯇ꯭ꯔꯤ
ꯑꯣꯁ ꯁꯤꯗꯁꯨꯣ ꯍꯦꯛ ꯅꯣꯡ ꯍꯦꯛ ꯆꯨꯕꯒ ꯏꯪꯕꯒꯤ ꯀ꯭ꯔꯤꯅꯣꯗꯣ ꯑꯩꯈꯣꯏꯒꯤ ꯍꯛꯆꯥꯡꯗ ꯐꯤꯜ ꯇꯧꯔꯤꯕ ꯏꯪꯕꯗꯣ
ꯏꯪꯗꯦ ꯑꯩꯈꯣꯏꯒꯤꯗꯤ ꯉꯁꯤ ꯄꯥꯛꯅ
ꯉꯁꯤ ꯅꯠꯇꯕ ꯉꯔꯥꯡ ꯅꯨꯡꯗꯥꯡ ꯅꯣꯡ ꯆꯨꯕ
ꯉꯔꯥꯡ ꯅꯨꯡꯗꯥꯡꯒ ꯑꯩꯁ ꯁꯥꯏꯒꯦ
ꯈꯣꯏꯗꯗꯤ ꯏꯪꯉꯦ ꯅꯣꯡ ꯆꯨꯕꯒꯤ ꯌꯥꯝ ꯅꯨꯡꯉꯥꯏ ꯑꯁ ꯕ꯭ꯂꯦꯡꯀꯦꯠ ꯂꯧꯔꯒ ꯇꯨꯝꯕꯅꯦ ꯉꯔꯥꯡꯗꯨꯗꯤ
ꯑꯩꯖꯨ ꯁꯥꯃꯟꯗꯅ
ꯇꯨꯝꯕ ꯅꯨꯡꯉꯥꯏꯔꯦ ꯉꯔꯥꯡ ꯅꯨꯡꯗꯥꯡꯗꯤ ꯅꯪ ꯏꯟꯁꯥ ꯆꯥꯛ ꯏꯟꯁꯥꯡ ꯊꯣꯡꯒꯦ ꯈꯜꯂꯗꯤ ꯀꯔꯤ ꯃꯊꯦꯜ ꯊꯣꯡꯒꯦꯅ ꯈꯜꯂꯤꯅꯣ ꯉꯁꯤꯁꯦ
ꯈꯪꯗꯦ ꯀꯩ ꯊꯣꯡꯗꯣꯏꯅꯣ ꯊꯣꯡꯕꯁꯦ ꯀꯩ ꯂꯩꯕꯅꯣ ꯈꯪꯗꯦ
ꯁꯧꯒꯔꯤ ꯊꯣꯡꯉꯒ ꯏꯔꯣꯟꯕ ꯑꯃ ꯃꯦꯠꯂꯣ
ꯎꯝ ꯁꯧꯒꯔꯤꯗꯣ
ꯍꯥꯌꯥ ꯍꯣꯏ ꯍꯥꯎꯋꯦ ꯑꯩꯗꯤ ꯁꯧꯒ꯭ꯔꯤꯗꯣ ꯂꯩꯔꯒ ꯑꯗꯨꯝ ꯆꯥꯕꯅꯦ ꯍꯣꯠꯅꯤ ꯌꯨꯝꯗ ꯂꯩꯔꯗꯤ ꯌꯨꯝꯗ ꯂꯩꯔꯗꯤ ꯁꯧꯒ꯭ꯔꯔꯤ ꯀꯩꯅꯣ ꯄ ꯑꯗꯨꯝ ꯊꯥꯕ ꯌꯥꯕꯗꯣ ꯁꯤꯗꯗꯤ ꯊꯥꯅꯤꯡꯉꯥꯏꯁꯨ ꯃꯐꯝ ꯂꯩꯇꯦ ꯑꯗꯨꯝ ꯂꯩꯔꯒ ꯆꯥꯔꯕꯅꯦ ꯑꯩꯈꯣꯏꯁꯦ
ꯍꯣꯏ ꯑꯗꯗꯤ ꯐ꯭ꯔꯤꯗ ꯀꯣꯜ ꯂꯩ
ꯍꯣꯏ ꯑꯗꯨꯅꯦ ꯑꯩꯗꯤ ꯀꯔꯤ ꯍꯥꯏꯁꯤꯔ ꯏꯟꯁꯥꯡ ꯅꯥꯄꯤ ꯂꯧꯕꯗꯣ ꯌꯥꯝ ꯄꯥꯝꯃꯦ ꯍꯥꯏꯕꯗꯤ ꯕꯖꯥꯔꯒꯨꯝꯕ ꯊꯣꯛꯑꯗꯤ ꯌꯥꯝ ꯂꯧꯅꯤꯡꯕꯗꯣ ꯃꯤꯅ ꯌꯣꯟꯕ ꯎꯕ ꯃꯇꯝꯗ ꯆꯥꯁꯨ ꯆꯥꯅꯤꯡꯒꯜꯂꯦ ꯏꯊꯟꯇ ꯂꯩꯕꯅꯤꯅ ꯂꯩꯕꯤꯔꯗꯤ ꯑꯗꯨꯝ ꯂꯣꯏꯅ ꯄꯥꯠꯄ ꯍꯥꯏꯒꯗ꯭ꯔꯥ ꯑꯗꯨꯒꯨꯝꯕꯗꯣ ꯑꯗꯨꯝ ꯇꯧꯋꯦꯕ ꯏꯟꯁꯥꯡ ꯅꯥꯄꯤ ꯂꯩꯕꯁꯦ ꯏꯟꯇꯔꯦꯁ ꯌꯥꯝ ꯂꯩ ꯑꯩꯗꯤ ꯑꯗꯨꯒꯤ ꯑꯍ
ꯑꯩꯁꯨ ꯑꯩꯅ ꯆꯥꯅꯤꯡꯕ ꯍꯤꯟꯖꯥꯡꯗꯤ ꯑꯗꯨꯝ ꯀꯩꯅꯣ ꯂꯩ
ꯍꯥꯏꯗꯤ ꯍꯍ ꯍꯣꯏꯒꯤ ꯄꯥꯝꯁ ꯊꯥꯡꯖꯤꯡꯗꯣ ꯌꯥꯝ ꯄꯥꯝꯃꯦ
ꯀꯩ ꯊꯥꯡꯆꯤꯡ ꯑꯕ
ꯊꯥꯡꯖꯤꯡꯗꯨ ꯌꯥꯝ ꯄꯥꯝꯃꯦꯕ ꯏꯟꯁꯥꯡ ꯍꯥꯎꯇ꯭ꯔꯁꯨ ꯊꯥꯡꯖꯤꯡ ꯂꯩꯔꯗꯤ ꯆꯥꯛꯇꯣ ꯌꯥꯝ ꯆꯪꯕꯅꯤꯀꯣ ꯑꯩꯗꯤ
ꯑꯩꯗꯤ ꯌꯥꯝ ꯄꯥꯝꯕꯗꯤ ꯅꯠꯇꯦ
ꯏꯁ ꯊꯥꯝꯖꯤꯡꯗꯤ ꯑꯩ ꯌꯥꯝ ꯄꯥꯝꯃꯦ ꯃꯥꯒꯤ ꯃꯔꯨꯐꯥꯎ ꯂꯧꯊꯣꯛꯇꯦ ꯑꯗꯨꯝ ꯁꯥꯏꯔꯒ ꯆꯥꯕꯅꯤ
ꯑꯍ ꯃꯀꯨ
ꯇꯧꯔꯒ ꯎꯝ ꯃꯀꯨ ꯍꯥꯏꯒꯗ꯭ꯔꯥ ꯃꯔꯨ ꯍꯥꯏꯒꯗ꯭ꯔꯥ ꯈꯪꯗꯦ ꯑꯍ ꯍ ꯑꯗꯨꯐꯥꯎ ꯆꯥꯕꯅꯦ ꯑꯩꯗꯤ ꯄꯥꯟꯈꯩ ꯏꯔꯣꯟꯕꯗꯣ ꯑꯥꯏ ꯍꯥꯎꯕꯅ ꯍꯥꯎꯕꯅ ꯂꯣꯏꯔꯦ ꯌꯥꯝ ꯍꯥꯎꯕꯅꯤ ꯊꯥꯡꯖꯤꯡꯁꯦ ꯑꯆꯦꯡꯕꯒꯤ ꯌꯥꯝ ꯄꯥꯝꯃꯦ ꯁꯥꯗꯒꯤ ꯍꯦꯟꯅ ꯄꯥꯝꯃꯦ ꯑꯩꯗꯤ
ꯑꯁ ꯑꯩꯗꯤ ꯑꯗꯨꯐꯥꯎꯗꯤ ꯄꯥꯝꯗꯦ
ꯑꯁ ꯄꯥꯝꯃꯦ ꯑꯩꯗꯤ ꯕꯖꯥꯔ ꯏꯊꯥꯟꯇ ꯂꯩꯥꯏꯔꯁꯨ ꯕꯖꯥꯔ ꯆꯠꯂꯗꯤ ꯑꯗꯨꯝ ꯂꯨꯄꯥ ꯆꯥꯝꯃꯒꯤ ꯑꯗꯨꯝ ꯂꯩꯒꯅꯤ ꯃꯣꯏꯅ ꯆꯥꯝꯃꯒꯤꯁꯦ ꯃꯔꯤ ꯃꯉꯥꯔ ꯃꯉꯤꯔ ꯑꯦ ꯈꯔ ꯆꯥꯎꯔꯗꯤ ꯃꯔꯤ ꯄꯦꯛꯑꯦ ꯄꯤꯌꯦ ꯑꯗꯨ ꯈꯔ ꯄꯦꯛꯑꯗꯤ ꯃꯉꯥ ꯑꯗꯨꯝ ꯑꯗꯨꯝ ꯂꯩꯔꯒ ꯆꯥꯕꯅꯦ ꯑꯩꯗꯤ
ꯄꯠꯂꯒ ꯃꯥꯡꯉꯦ
ꯄꯠꯇꯕꯤꯗ ꯈꯔ ꯀꯨꯏꯅ ꯊꯝꯕ ꯌꯥꯕꯗꯣ
ꯎꯝ
ꯑꯗꯨ ꯂꯩꯌꯨꯅꯦ ꯑꯩꯗꯣ
ꯑꯈꯣꯏ ꯐ꯭ꯔꯤꯖꯇ ꯊꯝꯕꯗꯨꯐꯧꯗꯅꯦ ꯆꯥꯕꯤꯗꯕꯒꯤ ꯄꯠꯂꯒ ꯃꯥꯡꯉꯦ ꯀꯪꯉꯒ
ꯑꯁ ꯑꯩꯗꯤ ꯊꯥꯡꯖꯤꯡꯒ ꯂꯩꯔꯕ ꯑꯩꯒꯤ ꯑꯁ ꯆꯥꯛꯇꯤ ꯌꯥꯝ ꯆꯥꯕꯅꯤ
ꯑꯩꯗꯤ ꯍꯋꯥꯏꯖꯥꯔ ꯂꯩꯔꯗꯤ ꯆꯥꯏ
ꯍꯋꯥꯏꯖꯥꯔꯁꯨ ꯍꯥꯎꯋꯤꯀꯣ ꯍꯋꯥꯏꯖꯥꯔꯒ ꯇꯣꯃꯦꯇꯣꯗꯣ
ꯑꯥ
ꯀ꯭ꯔꯦꯁꯤꯔ ꯃꯦꯠꯂꯒ ꯃꯣꯔꯣꯛꯀ ꯉꯔꯤꯒ ꯃꯤꯛꯁ ꯇꯧꯔꯒ ꯃꯦꯠꯄ ꯂꯣꯏꯕ ꯃꯇꯝꯗ ꯈꯔ ꯊꯥꯎꯗꯣ ꯈꯔ ꯍꯩꯔꯀꯥꯟꯗ ꯐ꯭ꯔꯥꯏ ꯇꯧꯕꯗꯁꯨ ꯍꯥꯎꯕꯅꯦꯍꯦ
ꯑꯣ ꯃꯤꯗꯤ ꯐ꯭ꯔꯥꯏ ꯆꯥꯏ ꯍꯥꯏ ꯑꯩ ꯑꯃꯨꯛꯐꯥꯎ ꯆꯥꯗ꯭ꯔꯤ
ꯍꯥꯎꯕꯅꯦꯍꯦ ꯇꯣꯃꯦꯇꯣꯒ ꯃꯤꯛꯁ ꯇꯧꯔꯒ ꯃꯦꯠꯄ ꯂꯣꯏꯕ ꯃꯇꯝꯗ ꯊꯥꯎ ꯈꯖꯤꯛꯇꯪ ꯍꯩꯔꯒ ꯐ꯭ꯔꯥꯏ ꯇꯧꯕꯗꯣ ꯀꯨꯏꯅꯁꯨ ꯆꯠꯀꯅꯤ ꯑꯗꯣ ꯍꯥꯎꯕꯅꯦ
ꯀꯨꯏꯅ ꯊꯝꯕ ꯌꯥꯕ
ꯎꯝ ꯑꯗꯨꯅꯦ ꯑ ꯍꯥꯎꯕꯅꯤꯍꯦ ꯍꯥꯎ ꯃꯟꯕꯒꯩ ꯀꯨꯏꯅ ꯊꯝꯃꯒ ꯅꯪꯗꯦ ꯀꯥꯏꯗꯦ ꯑꯗꯨꯝ ꯅꯨꯃꯤꯠ ꯑꯃ ꯑꯅꯤꯗ ꯑꯗꯨꯝ ꯂꯣꯏꯁꯤꯜꯂꯦ ꯍꯥꯏꯕꯗꯤ ꯑꯩꯁꯦ ꯀꯔꯤꯔꯥ ꯑ ꯑꯍꯥꯎꯕꯒꯨꯝꯕ ꯊꯝꯕꯗ ꯀꯨꯏꯅ ꯊꯝꯅꯤꯡꯂꯦꯕ ꯑꯗꯨꯝ ꯎꯕ ꯐꯥꯎ ꯆꯥꯗ
ꯍꯥ ꯂꯣꯏꯗ꯭ꯔꯤꯐꯥꯎ ꯆꯥꯅꯤꯡꯕꯗꯣ
ꯍꯣꯏ ꯑꯗꯨꯝ ꯇꯧꯋꯦꯕ ꯑꯩꯗꯤ
ꯑꯩꯁꯨ ꯑꯩꯅ ꯑꯍꯥꯎꯕ ꯄꯣꯠꯇꯤ ꯆꯥꯏ
ꯍꯧꯗꯣꯛꯅ ꯉꯔꯤ ꯎꯕ ꯌꯥꯗꯕꯒꯤ ꯑꯗꯨꯝ ꯇꯥꯏꯗꯤ ꯇꯧꯅꯤ ꯑꯩꯗꯤ
ꯍꯋꯥꯏꯖꯥꯔ ꯌꯣꯡꯆꯥꯛ
ꯑꫭ ꯌꯣꯡꯆꯥꯛꯇꯤ ꯂꯥꯁ ꯌꯔ ꯑꯅꯤ ꯁꯤꯔꯥ ꯂꯥꯁ ꯌꯔ ꯑ ꯊꯧꯕ ꯅꯠꯇ꯭ꯔꯣ ꯌꯣꯟꯆꯥꯛꯇ ꯑꯣ ꯑꯩꯗꯤ ꯆꯥꯗꯦ ꯌꯨꯡꯆꯥꯛ ꯍꯟꯗꯛ ꯆꯥꯅꯤꯡꯗꯕ
ꯑꯩꯗꯤ ꯆꯥꯏ ꯍꯟꯗꯛꯇꯤ ꯐꯖꯅ ꯆꯥꯏ
ꯍꯟꯊꯟ ꯂꯥꯁ ꯁꯤꯌꯔꯗ ꯐꯖꯅ ꯆꯥꯕ
ꯑꯥ
ꯍꯟꯗꯛꯇꯤ ꯑꯩ ꯁꯨꯡꯛ ꯆꯥ ꯆꯥꯅꯤꯡꯅꯕ ꯀꯔꯤꯒꯤꯔꯥ ꯈꯪꯗꯦ
ꯄꯥꯝꯗꯕ
ꯍꯣꯏ ꯄꯥꯝꯅꯕ ꯀ꯭ꯔꯤꯔ ꯈꯪꯉꯦ ꯂꯥꯏꯆꯔꯒꯨꯝꯃꯗꯤ ꯑꯁ ꯒꯤ ꯆꯥꯛ ꯕꯖꯔ ꯆ ꯄ ꯀꯗꯤ ꯑꯗꯨꯝ ꯂ ꯂꯩꯔꯒ ꯂꯥꯛꯅꯤꯕꯗ ꯀꯔꯤꯅ ꯃꯁꯥ ꯎꯔꯁꯨ ꯆꯥꯅꯤꯡꯕ ꯐꯥꯎꯗꯦꯕ
ꯀꯩꯒꯤꯅꫭ ꯂꯩ
ꯈꯪꯗꯦ ꯑꯩꯁꯨ ꯌꯣꯡꯆꯥꯛ ꯌꯥꯝ ꯄꯥꯝꯕ ꯃꯤꯅꯦ ꯑꯩꯁꯦ ꯑꯗꯣ ꯍꯟꯗꯛꯁꯦ ꯄꯥꯝꯅꯕ ꯀꯔꯤꯔꯥ ꯑꯦ ꯉꯥꯏꯈꯣ ꯅꯪꯅ ꯍꯥꯏꯕ ꯅꯨꯄꯥꯗꯣ ꯍꯟꯗꯛ ꯐꯣꯂꯣꯋꯤꯡ ꯃꯥꯔꯕꯤꯟ ꯑꯦꯝ ꯁꯤꯛꯁ ꯖꯦꯔꯣ ꯅꯥꯏꯟ ꯐꯥꯏꯞ ꯁ꯭ꯇꯥꯔꯇꯦꯠ ꯐꯣꯂꯣꯋꯤꯡ ꯌꯨ ꯍꯥꯏ ꯑꯩꯉꯣꯟꯗ ꯊꯔꯛ ꯀꯩ ꯅꯥꯈꯣ
ꯇꯧꯔꯛꯑꯕꯣ
ꯐꯣꯂꯣ ꯕꯦꯛ ꯇꯧꯔꯛꯑꯦ ꯍꯧꯖꯤꯛ ꯅꯣꯇꯤꯐꯤꯀꯦꯁꯟ ꯂꯥꯛꯑꯦ
ꯑꯦ-ꯑꯣ ꯑꯗꯨꯗꯤꯀꯣ ꯍꯣꯔꯦꯟ ꯉꯥꯏꯍꯥꯛꯇꯪ ꯅꯩꯔꯒ ꯊꯥꯁꯤꯀꯣ
ꯍꯣꯏ ꯃꯥꯗꯣ ꯃꯥꯒꯤꯗꯣ ꯃꯥꯔꯕꯤꯟ ꯑꯦꯟ ꯁꯤꯛꯁꯇꯤ ꯅꯥꯏꯟ ꯐꯥꯏ ꯐꯣꯔ ꯁꯇꯥꯔꯇꯦꯠ ꯐꯣꯂꯣꯋꯤꯡ ꯌꯨ ꯑꯗꯨꯗꯣ ꯂꯥꯛꯑꯦ ꯑꯣ
ꯑ ꯗꯥꯏꯔꯦꯛ ꯀꯣ ꯃꯥꯗꯣ ꯗꯥꯏꯔꯦꯛ ꯃꯥꯔꯥ ꯍꯥꯏꯅ ꯈꯪꯗꯣꯛꯁꯦꯕꯀꯣ
ꯑꯥ
ꯅꯪ ꯑꯗꯨꯗꯣ ꯈꯔ ꯍꯦꯜꯞ ꯇꯧꯕ ꯌꯥꯏꯗ ꯀꯩꯁꯨꯝ ꯈꯟꯒꯅꯨꯀꯣ
ꯃꯥ ꯑꯣꯏꯔꯝꯗꯤ ꯐꯣꯂꯣ ꯕꯦꯛ ꯇꯧꯔꯗꯤ
ꯍꯥꯏꯕꯗꯤ ꯃꯥꯏ ꯐꯣꯇꯣꯗꯤ ꯍꯥꯞꯄꯤꯗꯅ ꯑꯗꯨꯗ
ꯀꯥꯎ ꯑꯃ ꯑꯦꯀꯥꯎꯟ ꯑꯃꯗꯨꯔꯣ
ꯃꯥꯒꯤ ꯏꯃꯦꯖ ꯍꯥꯏꯗꯤ ꯃꯥꯒꯤ ꯐꯣꯇꯣꯅꯦꯕꯀꯣ ꯑꯗꯨꯗ ꯍꯥꯞꯄꯤꯔꯣ ꯑꯗꯨꯗꯨꯒ ꯃꯤ ꯁꯛꯇꯨꯗꯤ ꯀꯅꯥꯅꯣ ꯈꯪꯡꯗꯦꯗꯅ
ꯍꯣꯏ
ꯑꯩꯁꯨ ꯈꯪꯗꯦꯕ ꯑꯗꯨꯒꯤꯗꯣ ꯃꯥꯗꯤ ꯃꯥꯅꯦꯕꯀꯣ ꯃꯥꯏ ꯐꯣꯇꯣꯅꯦꯕ
ꯎꯝ
ꯑꯗꯨꯗ ꯍꯣꯔꯦꯟ ꯌꯦꯡꯁꯦ
ꯍꯣꯏ ꯌꯦꯡꯁꯦ
ꯈꯔ
ꯌꯦꯡꯈꯥꯏꯔ ꯂꯣꯏꯔꯦ
ꯅꯩꯁꯦꯕ ꯀꯣ
ꯑ ꯄꯅ ꯑꯃ ꯊꯣꯛꯅꯤꯡ꯭ꯈꯔꯦ ꯌꯦ
ꯊꯋꯥꯏꯁꯦ ꯆꯥꯛꯈ꯭ꯔꯦꯗ
ꯂꯥꯛꯄꯤꯒꯅꯣ
ꯑꯩ ꯋꯥꯁꯔꯨꯝ ꯆꯅꯤꯡꯉꯦꯍꯦ ꯇꯜꯂꯦ
ꯀꯩꯑꯕ
ꯋꯥꯁꯔꯨꯝ ꯆꯪꯅꯤꯡꯉꯦꯕ
ꯑꯣ